ꯎꯝ ꯍꯜꯂꯣ
ꯇꯥꯕ꯭ꯔꯣ
ꯇꯥꯏꯌꯦ ꯇꯥꯏꯌꯦ
ꯑꯩꯗꯣ ꯐꯨꯠꯕꯣꯜꯒꯤ ꯋꯥꯔꯤ ꯁꯅꯥ ꯂꯩꯕ ꯑꯗꯨ ꯑꯣꯏꯅꯤꯗ ꯑꯁ꯭ꯋꯥꯏꯗ
ꯎꯝ ꯌꯥꯝꯐꯩꯀ
ꯆꯥꯛꯁꯨ ꯊꯣꯡꯉ ꯂꯩꯕ
ꯊꯕꯛ ꯌꯥꯝ ꯆꯤꯟꯕ ꯃꯤꯅꯤꯅꯦ ꯆꯥꯗꯔꯤꯗ
ꯀꯔꯤꯒꯤ ꯆꯥꯗ꯭ꯔꯤꯕ꯭ꯔꯣ
ꯎꯝ ꯉꯥꯏꯍꯥꯛ ꯂꯩꯔꯗꯤ ꯆꯥꯔꯅꯤ ꯑꯉꯥꯡ ꯇꯨꯝꯍꯜꯂꯝꯕꯅꯤꯅ ꯇꯨꯝꯈ꯭ꯔꯦ ꯑꯉꯥꯡ ꯇꯨꯝꯍꯜꯂꯝꯕꯅꯦ ꯇꯈ꯭ꯔꯅꯤ
ꯑꯆꯥ ꯅꯪꯁꯦ ꯏꯆꯦꯒꯤ ꯑꯉꯥꯡ ꯑꯉꯥꯡ ꯅꯪꯒꯤ ꯑꯉꯥꯡ ꯑꯣꯏꯅ ꯂꯩꯔꯝꯒꯅꯤꯀꯣ
ꯍ ꯇꯁꯨ ꯑꯩ ꯑꯣꯟꯇꯔꯁꯨ ꯔꯦ
ꯇꯔ ꯐꯛꯇ
ꯑ
ꯌꯥꯝꯗꯗꯤ ꯅꯠꯇꯦꯗꯤ ꯈ꯭ꯋꯥꯡꯗꯤ ꯈꯔ ꯈ꯭ꯋꯥꯡꯗꯤ ꯈꯔ ꯐꯖꯔꯝꯅꯦ ꯉꯔꯥꯡ ꯀꯅꯥꯒ ꯋꯥꯔꯤ ꯁꯥꯟꯅꯕ꯭ꯔꯣ ꯅꯪꯒꯤ
ꯎꯝ ꯉꯔꯥꯡꯗ
ꯉꯔꯥꯡ ꯑꯩꯅ ꯇꯥꯛꯁ ꯂꯣꯏꯅꯕ ꯋꯥꯔꯤ ꯁꯥꯟꯅꯕꯗꯣ ꯅꯃꯅꯕ ꯌꯥꯎꯔꯦ ꯑꯗꯨꯒ ꯏꯅꯥꯎꯅꯨꯄꯤ ꯌꯥꯎꯔꯦ ꯑꯗꯨꯒ ꯏꯃꯥꯟꯅꯕꯤ ꯑꯃꯒ ꯑꯗꯨ ꯃꯣꯏꯒ ꯁꯥꯟꯅꯕꯗ ꯑꯗꯨꯝ ꯇꯥꯛꯈ ꯂꯣꯏꯔꯦ ꯑꯗꯨꯒ ꯉꯁꯤꯅ ꯑꯩꯅ ꯀꯣꯜ ꯔꯤꯁꯤꯞ ꯑꯩꯅ ꯃꯣꯏꯒꯤ ꯀꯣꯜ ꯂꯥꯛꯄ ꯄꯥꯏꯈꯠꯄꯗꯨꯅ ꯃꯃꯥꯟꯅꯕꯗꯨ ꯃꯔꯤꯔꯛ ꯇꯧꯔꯛꯑꯦ
ꯃꯁꯤ
ꯑ
ꯑꯗꯨꯛ ꯇꯧꯔꯕ꯭ꯔꯣ ꯅꯪꯕꯨꯣ
ꯍꯥꯥ
ꯑꯗꯨꯃꯛ ꯀꯣꯜ ꯑꯗꯨꯝꯨꯛ ꯇꯧꯕ ꯍꯧꯔꯕ꯭ꯔꯕ ꯅꯪꯁꯦ
ꯉꯔꯥꯡꯅ ꯂꯣꯏꯈ꯭ꯔꯦ ꯑꯩꯒꯤꯗꯨꯗꯤ ꯑꯌꯨꯛꯇ ꯑꯩꯅ ꯃꯣꯏꯅ ꯇꯧꯔꯛ ꯄꯥꯏꯈꯠꯄꯗꯣ
ꯎꯝ
ꯅꯃꯥꯟꯅꯕꯗꯣ ꯃꯔꯤꯔꯛ ꯇꯧꯔꯛꯑꯦ ꯑꯗꯨꯒ ꯅꯨꯄꯥ ꯑꯃ ꯑꯃꯔꯛ ꯇꯧꯔꯛꯑꯦ ꯃꯉꯥ ꯁꯨꯔꯦ ꯑꯩꯅ ꯀꯣ ꯄꯥꯏꯈꯠꯄ ꯑꯗꯨꯗꯒꯤ ꯇꯧꯔꯛꯀꯦ ꯍꯥꯏꯌꯦ ꯑꯗꯨꯕꯨ ꯑꯩꯗꯣ ꯁꯪꯗ꯭ꯔꯕ
ꯑꯩꯁꯨ ꯇꯧꯔꯛꯀꯦ ꯍꯥꯏꯔꯝꯕꯅꯤ ꯍꯥꯏꯗ ꯑꯩꯁꯨ ꯁꯪꯗꯕ ꯑꯁ ꯌ ꯇꯥꯗꯅ ꯂꯥꯏꯔꯤꯛꯁꯨꯦ ꯄꯥꯝꯍꯟꯗꯕꯤ
ꯑꯔ ꯋꯥꯗꯤ ꯀꯗꯤ ꯉꯔꯥꯡꯗꯤ ꯀꯩꯅꯣ ꯍꯥꯏꯔꯝꯃꯒ
ꯑꯩ ꯑꯩ ꯄꯥꯛꯅꯤꯍꯦ ꯄꯥꯛꯅꯤ ꯁꯤ ꯁꯤ ꯆꯥꯛ ꯆꯥꯔꯒ ꯄꯥꯛꯒꯅꯤ ꯑꯩ ꯏꯟꯖꯥꯡ ꯊꯣꯡꯂꯤꯗ
ꯉꯔꯥꯡꯗꯤ ꯄꯥꯕ꯭ꯔꯣ
ꯉꯔꯥꯡ ꯈꯔ ꯌꯦꯡꯉꯝꯃꯦ ꯀꯨꯏꯅ ꯌꯦꯡꯕ ꯌꯥꯗ꯭ꯔꯥ ꯋꯥꯃꯟꯕꯒꯤ
ꯅꯨꯡꯊꯤꯟꯗ ꯇꯨꯝꯒꯦꯅ ꯂꯩꯕꯗꯨ ꯇꯨꯝꯗ꯭ꯔꯕ ꯑꯗꯣ ꯐꯨꯠꯕꯣꯜꯁ ꯌꯦꯡꯒꯗꯧꯕ ꯂꯩꯕ ꯌꯦꯡꯕ ꯉꯝꯗ꯭ꯔꯣ ꯍꯥꯏꯇꯥꯔꯦ ꯑ ꯂꯥꯏꯔꯤꯛ ꯄꯥꯛ ꯉꯝꯗ꯭ꯔ ꯉꯁꯤꯗꯤ ꯊꯕꯛ ꯌꯥꯝꯃꯦ
ꯎꯝ
ꯍꯣꯔꯦꯟ ꯑꯩ ꯐꯣꯔꯝ ꯐꯤꯜ ꯎꯞꯁꯨ ꯇꯧꯒꯅꯤ ꯐꯣꯔꯝ ꯐꯤꯜ ꯎꯞ ꯇꯧꯕ ꯃꯇꯝꯗ ꯋꯥꯔꯤ ꯁꯥꯕ ꯆꯥꯟꯁ ꯈꯔ ꯐꯪꯕ ꯌꯥꯏ ꯐꯣꯝ ꯐꯤꯜ ꯑꯞ ꯇꯧꯅ ꯇꯧꯅ
ꯈꯨꯁ ꯈꯪꯗ꯭ꯔꯦ ꯑꯩꯈꯣꯏꯒꯤ ꯇꯧ ꯇꯧꯔꯥꯗꯄꯥ ꯈꯂ ꯇꯧ ꯐꯄꯥ ꯈꯦ
ꯁꯤꯦ
ꯉꯔꯥꯡꯗꯤ ꯑꯩꯁꯨ ꯇꯨꯝꯃꯦꯗ ꯄꯨꯡ ꯕꯥꯔꯣꯐꯥꯎ ꯇꯥꯗꯦꯗ ꯇꯨꯝꯅꯤꯡꯈ꯭ꯔꯕꯦꯗꯣ ꯉꯔꯥꯡꯗꯤ ꯉꯟꯅ ꯇꯨꯝꯃꯦ
ꯑꯥꯡ ꯉꯂ ꯇꯨꯝꯃꯤ ꯍꯥꯏꯔꯤ ꯃꯤꯅ ꯋꯥꯔꯤ ꯁꯥꯁꯤ ꯍꯥꯏꯗꯤ ꯌꯥꯗ꯭ꯔꯒ ꯑꯩꯗꯣ ꯂꯣꯏꯁꯤꯟꯒꯦ ꯇꯧꯕꯅꯦꯕ ꯊꯕꯛꯇꯣ ꯂꯣꯏꯁꯤꯟꯒꯦ ꯇꯧꯕꯅꯤ ꯑꯗꯣ ꯅꯪꯗ꯭ꯔꯔꯤꯅꯦ
ꯑꯩꯗꯤ ꯉꯔꯥꯡ ꯅꯪ ꯇꯧꯔꯛꯑꯔꯣꯏ ꯍꯥꯏꯕꯅꯤꯅ ꯑꯗꯨꯝ ꯅꯪꯁꯨ ꯇꯧꯔꯛꯀꯗꯕ ꯃꯥꯟꯗ꯭ꯔꯦ ꯑꯗꯨꯅ ꯑꯩꯉꯣꯟꯗꯁꯨ ꯇꯧꯔꯛꯄ ꯌꯥꯗꯦꯅ ꯍꯥꯏꯌꯦꯕꯀꯣ ꯅꯃꯥꯟꯅꯕꯗꯨꯅ
ꯎꯝ
ꯃꯥꯒꯤ ꯐ꯭ꯔꯦꯟ ꯑꯃꯕꯨ ꯇꯧꯍꯜꯂꯛꯀꯦ ꯋꯥꯔꯤ ꯁꯥꯕꯤꯌꯨ ꯁꯥꯋ ꯍꯥꯏꯕꯅꯦꯕ ꯑꯅꯧꯕ ꯄꯥꯏꯕꯅꯦ ꯍꯥꯏꯔꯒ ꯑꯗꯣ ꯇꯧꯔꯛꯀꯦ ꯍꯥꯏꯔꯒ ꯉꯥꯏꯥꯛꯇ ꯉꯥꯏꯌꯨ ꯍꯥꯏꯔꯒ ꯉꯥꯏꯔꯦ ꯑꯗꯨꯗꯣ ꯑꯩꯁꯨ ꯇꯨꯝꯅꯤꯡꯈ꯭ꯔꯕ ꯑꯗꯨꯒꯤ ꯑ ꯇꯧꯔꯅ ꯑꯩ ꯇꯨꯝꯃꯒꯦꯅ ꯇꯨꯝꯈ꯭ꯔꯦ
ꯎꯝ ꯈꯨ ꯊꯗꯤ ꯍꯥꯏꯔ ꯀꯣ ꯆ ꯀꯥ ꯑꯃꯅꯤꯅꯤ ꯍꯧꯖꯤ ꯌꯥꯝ ꯀꯜꯂꯗꯤ
ꯀꯜꯂꯗꯤ ꯇꯞꯍꯟꯒꯦ ꯍꯥꯏꯕ꯭ꯔꯣ
ꯀꯜꯂꯒꯅ ꯑꯇꯣꯞꯄꯗ ꯅꯦꯛꯁ ꯀꯥ ꯑꯃꯗ ꯊꯣꯛꯄ ꯇꯥꯔꯦ ꯑꯗꯨꯅ ꯑꯇꯣꯞꯄ ꯖꯒꯥꯗ
ꯎꯝ
ꯑ ꯁꯥꯕ ꯍꯧꯔꯦ ꯑꯃꯨꯛꯀ ꯉꯁꯥꯏ ꯑꯌꯨꯛꯇ ꯅꯣꯡꯨꯛ ꯇꯥꯔꯒ
ꯑꯩꯈꯣꯏꯗꯤ ꯁꯥꯗ꯭ꯔꯦ ꯉꯁꯤꯗꯤ ꯐꯦꯟꯗ ꯊꯥꯏꯌꯦ ꯑꯗꯨꯒ ꯋꯤꯟꯗꯣꯒꯨꯝꯕ ꯂꯣꯏꯅ ꯍꯥꯡꯕꯅꯤꯅ
ꯎꯝ
ꯈꯝꯕ꯭ꯔꯥ ꯑ ꯆꯥꯛ ꯆꯥꯕ ꯂꯣꯏꯔꯒ ꯊꯕꯛ ꯌꯥꯝ ꯂꯩꯇꯦꯗꯪ ꯉꯁꯤꯗꯤ ꯎ ꯉꯔꯥꯡꯗꯣ ꯅꯨꯄꯤ ꯑꯃ ꯑꯩꯉꯣꯟꯗ ꯋꯥꯔꯤ ꯁꯥꯁꯦ ꯍꯥꯏꯔꯒ ꯇꯧꯔꯛꯄꯅꯦꯕꯀꯣ
ꯎꯝ
ꯍꯩꯄꯥ ꯈꯨꯠꯁꯥꯗ
ꯍꯥꯏꯩꯄꯥ
ꯑꯩ ꯄꯥꯏ ꯑꯃ ꯁꯥꯏꯌꯦꯕ ꯅꯨꯄꯤꯗꯣ
ꯀꯔꯤ ꯇꯧꯕꯧꯕ
ꯖꯤꯣ ꯀꯔꯤ ꯍꯥꯏꯅꯤ ꯀꯣꯜ ꯇꯧꯔꯛꯑꯒ ꯑꯗꯨꯝ ꯋꯥꯔꯤ ꯁꯥꯟꯅꯔꯦ ꯃꯩꯇꯩꯂꯣꯟꯗꯤ ꯁꯦꯡꯉꯦꯕꯀꯣ ꯃꯥꯗꯣ
ꯎꯝ
ꯑꯗꯨ ꯁꯦꯡꯉꯁꯨ ꯑꯃꯨꯛ ꯑꯣꯕꯔꯁꯨ ꯌꯥꯎꯋꯦ ꯃꯥꯏꯗꯣ ꯑꯗꯨꯝ ꯐꯤꯗ ꯉꯥꯡꯗꯔꯒ ꯌꯥꯝ ꯇꯥꯔꯣꯏꯕꯗꯣ ꯑꯗꯨꯃꯥꯏꯅ ꯃꯥꯅꯤ ꯃꯥꯅꯤ ꯆꯤꯡꯃꯤꯅꯦ ꯁꯤꯇꯝꯄꯥꯛꯇ ꯁꯤꯗ ꯇꯝꯄꯥꯛꯇ ꯂꯩꯕ ꯌꯥꯝ ꯁꯦꯡꯕ ꯁꯥꯔꯒ ꯆꯥꯛꯗꯤ ꯌꯥꯝ ꯇꯧꯋꯦꯕꯀꯣ ꯑꯗꯨꯒ ꯑꯩꯈꯣꯏꯁꯦ ꯑꯗꯨꯝ ꯋꯥꯔꯤ ꯁꯥꯏꯌꯦꯕ ꯑꯩꯗꯤ ꯑꯗꯨꯝ ꯐ꯭ꯔꯤꯗ ꯑꯗꯨꯝ ꯋꯥꯔꯤ ꯁꯥꯏꯗꯅ ꯅꯨꯄꯤ ꯑꯣꯏꯕꯩꯁꯨ ꯑꯗꯨꯝ ꯁꯥꯔꯒ ꯃꯥꯗꯣ ꯀꯩ ꯍꯥꯏꯕ ꯍꯥꯏꯔꯒ ꯑ ꯃꯥꯁꯦ ꯑꯩꯒꯤ ꯏꯆꯦ ꯑꯣꯏꯔꯝꯒꯅꯤꯅ ꯍꯥꯏꯕꯀꯣ ꯃꯥꯅ ꯍꯜꯂꯦꯅ ꯍꯥꯏꯕꯅꯦꯕ
ꯎꯝ
ꯑꯗꯨꯗ ꯐꯔꯦ ꯑꯗꯨꯗꯤ ꯅꯪ ꯆꯍꯤ ꯀꯌꯥꯔ ꯍꯪꯕꯅꯦꯕ ꯑꯗꯣ ꯆꯍꯤ ꯍꯥꯏꯕ ꯌꯥꯕ ꯕ꯭ꯔ ꯍꯥꯏꯌꯦ ꯌꯥꯕꯅꯦꯗ ꯍꯥꯏꯔꯒ ꯌꯥꯗꯦ ꯍꯥꯏꯔꯛꯈ꯭ꯔꯦꯕꯀꯣ ꯑꯩ ꯇꯨꯃꯤꯟ ꯂꯩꯈ꯭ꯔꯦ ꯑꯗꯨꯒ ꯆꯍꯤ ꯍꯥꯏꯔꯛꯑꯣ ꯍꯥꯏꯔꯒ ꯇꯨ ꯊ꯭ꯔꯤ ꯍꯥꯏꯕ
ꯍꯥ
ꯇꯨ ꯊ꯭ꯔꯤ
ꯑꯥ
ꯑꯩꯅ ꯇ꯭ꯋꯦꯟꯇꯤ ꯊ꯭ꯔꯤꯔꯣ ꯅꯪꯒꯤ ꯆꯍꯤꯗꯣꯏꯒ ꯅꯠꯇꯦ ꯍꯥꯏꯌꯦ ꯑꯃꯨꯛꯀ ꯗꯦꯠ ꯑꯣꯐ ꯕꯥꯔꯠ ꯍꯥꯏꯕꯅꯦꯌꯦ ꯑꯗꯨ ꯇ꯭ꯋꯦꯟꯇꯤ ꯊ꯭ꯔꯤꯔꯣ ꯍꯥꯏꯔꯒ ꯅꯠꯇꯦ ꯊꯥꯎꯖꯟ ꯊ꯭ꯔꯤꯅꯤ ꯍꯥꯏꯌꯦ ꯑꯩ ꯇꯨ ꯊꯥꯎꯖꯟ ꯊ꯭ꯔꯤꯗ ꯃꯥ ꯆꯍꯤ ꯇ꯭ꯋꯦꯟꯇꯤ ꯊ꯭ꯔꯤ ꯅꯠꯇ꯭ꯔꯣ
ꯃꯥꯅꯦ
ꯎꯝ ꯑꯗꯨꯒ ꯁꯦꯐ ꯌꯥꯝ ꯁꯕꯗꯉ ꯑꯩ
ꯑꯗꯨ ꯆꯍꯤꯗꯨꯗꯤ ꯗꯥꯏꯔꯦꯛꯇꯤ ꯍꯥꯏꯒꯅꯣ ꯑꯗꯨꯝ ꯀꯩꯅꯣꯗ ꯍꯥꯏꯌꯣꯕ
ꯎꯝ
ꯇ ꯑꯗꯨꯗꯤ ꯈꯔ ꯀꯩꯅꯣ ꯇꯧꯕꯅꯦ ꯃꯊꯤꯕ ꯅꯠꯇꯦ ꯑꯩꯁꯨ ꯈꯪꯗꯦꯀꯣ ꯀꯝ ꯍꯥꯏꯒꯅꯣ ꯍꯥꯏꯕꯒꯤꯅꯤꯗ ꯀꯨꯟ ꯃꯉꯥ ꯁꯨꯔꯕ꯭ꯔꯥ
ꯍ ꯏꯗꯦꯕ ꯀꯣ
ꯍꯣꯏ ꯍꯣꯏ
ꯑꯗꯨꯃꯥꯏꯅ ꯈꯪꯗ ꯍꯥꯏꯕꯁꯨ ꯀꯩꯁꯨ ꯀꯥꯏꯗꯦꯕ ꯑꯗꯨꯒ ꯃꯥꯅ ꯌꯥꯝ ꯑꯍꯟ ꯁꯥꯕꯗꯣ ꯑꯗꯣ ꯑꯩꯗꯤ ꯀꯩꯅꯣ ꯅꯉꯣꯟꯗꯒꯤ ꯍꯂꯦ ꯍꯥꯏꯔꯒ ꯑ ꯍꯜꯂꯝꯉꯩꯗ ꯑꯩꯉꯣꯟꯗ ꯆꯤꯟꯈꯤꯕꯅꯦ ꯍꯥꯏꯌꯦꯦ
ꯑꯗꯨ ꯃꯥꯅ ꯍꯣꯏꯅ ꯍꯥꯏꯕ ꯃꯇꯝꯗ ꯃꯥꯅ ꯍꯥꯏꯕ ꯌꯥꯗ꯭ꯔꯣ ꯑꯣ ꯑꯉꯥꯡꯅꯤꯅꯤ ꯏꯆꯦ ꯀꯧꯣ ꯍꯥꯏꯕ ꯌꯥꯗ꯭ꯔꯣ
ꯑꯩꯅ ꯑꯩ ꯅꯪꯉꯣꯟꯗꯒꯤ ꯍꯟꯕ ꯃꯥꯜꯂꯦ ꯍꯥꯏꯔꯒ ꯍꯜꯂꯝꯃꯣꯏꯗ ꯀ ꯀꯩꯒꯤꯅꯣ ꯍꯥꯏꯔꯒ ꯅꯪꯒꯤ ꯃꯈꯣꯟꯗꯣ ꯑꯍꯟꯃꯥꯟꯗ ꯋꯥꯔꯤ ꯀꯨꯏꯅ ꯁꯥꯟꯅꯗꯦ ꯌꯥꯝ ꯑꯣꯚꯔ ꯆꯠꯂꯦꯗ ꯅꯨꯄꯤꯗꯣ
ꯇꯥꯕ ꯅꯨꯡꯉꯥꯏꯕ ꯃꯈꯣꯟ ꯑꯣꯏꯕꯖꯥꯠꯅꯤ ꯅꯪꯁꯦ ꯎꯝ
ꯑꯗ ꯍꯧꯖꯤꯛ ꯃ ꯍꯧꯖꯤꯛ ꯑꯌꯨꯛꯇꯁꯨ ꯀꯣꯜ ꯇꯧꯔꯛꯀꯦ ꯍꯥꯏꯔꯝꯕꯅꯦ ꯑꯩꯅꯣ ꯃꯥꯒ ꯋꯥꯔꯤ ꯁꯥꯅꯤꯡꯗꯕ ꯑꯗ ꯅꯨꯄꯤꯒ
ꯑꯆꯥ
ꯅ ꯆꯅꯒꯔꯥ
ꯆꯉꯒꯦ
ꯑꯩ ꯅꯝꯕꯔ ꯊꯥꯕꯤꯒꯦ ꯃꯥ ꯂꯩ ꯂꯩꯕꯅꯦ
ꯇꯛꯁ ꯂꯩꯔꯗꯤ ꯌꯥꯏ ꯀꯩꯅꯣ ꯑꯗꯨꯕꯨꯗꯤ ꯅꯨꯄꯤꯕꯨ ꯅꯪꯕꯨ ꯈꯔ ꯍꯥꯏꯄꯥ ꯁꯥꯔꯝꯕꯅꯦ ꯑꯗꯣ ꯑꯩꯈꯣꯏꯕꯨꯗꯤ ꯁꯥꯗꯤ ꯍꯩꯔꯁꯨ ꯑꯗꯨꯃꯛꯇꯤ
ꯑꯩ ꯊꯥꯕꯤꯔꯛꯀꯦ ꯑꯣꯏꯁꯅꯨ ꯃꯩꯇꯩꯂꯣꯟ ꯌꯥꯝ ꯁꯦꯡꯕꯅꯦ
ꯌꯥꯝꯥ ꯁꯃ ꯍꯥꯇꯝ ꯅꯪꯉ ꯌꯥꯝ ꯄꯀꯅꯤ
ꯎꯝ ꯑꯩꯗꯤꯗꯒꯤ ꯍꯦꯟꯕ꯭ꯔꯣ ꯍꯥꯏꯁꯦ
ꯎꯝ ꯍ ꯃꯅꯦ
ꯅꯪꯗꯤꯁꯨ ꯍꯦꯟꯕ꯭ꯔꯣ
ꯎꯝ ꯍꯦꯂꯦ
ꯑꯁ ꯏꯕꯥꯅꯤꯗꯒꯤ ꯍꯦꯜꯂꯗꯤ ꯑꯗꯨꯝ ꯂꯣꯏꯔꯦ
ꯑ ꯅ ꯅꯨꯄꯥꯒꯗꯤ ꯋꯥꯔꯤ ꯁꯥꯟꯅꯕ ꯅꯨꯡꯉꯥꯏꯒꯗꯕ ꯃꯥꯜꯂꯦ ꯑꯗ ꯅꯨꯄꯤꯗꯣ ꯑꯩꯒꯗꯤ ꯆꯥꯟꯅꯗꯦ ꯑꯩꯅ ꯅꯨꯄꯤ ꯃꯌꯥꯝ ꯋꯥꯔꯤ ꯁꯥꯟꯅꯔꯛꯄꯗ ꯃꯥꯗꯤ ꯕꯔꯃ ꯆꯠꯄꯩ ꯑꯩ ꯍꯩꯅꯗꯕꯀꯣ
ꯑꯥ
ꯑꯗꯨꯒꯤ ꯑꯩꯗꯣ ꯑꯩ ꯁꯥꯅꯤꯡꯗꯦ ꯍꯥꯏꯔꯒ ꯑꯗꯨꯝ ꯉꯔꯥꯡꯁꯨ ꯐꯣꯟꯗꯣ ꯃꯥꯅ ꯀꯛꯄ ꯧ ꯃꯥꯜꯂꯦ ꯅꯠꯇ꯭ꯔꯒ ꯃꯊꯟꯇ ꯃꯨꯠꯄ ꯂꯩꯌꯦꯗꯅ ꯑꯗꯨꯃꯥꯏꯅ ꯑꯣꯏꯕ ꯃꯥꯜꯂꯦ ꯑꯗꯨꯗꯤ ꯑꯗꯨꯝ ꯇꯧꯗ꯭ꯔꯦ
ꯑꯩꯁꯨ ꯉꯔꯥꯡ ꯅꯨꯡꯗꯥꯡ ꯅꯣꯏ ꯅꯪ ꯇꯦꯛꯁ ꯂꯥꯛꯇꯕꯅꯤꯅ ꯃꯤꯅ ꯇꯦꯛꯁ ꯇꯧꯔꯛꯑꯦ
ꯏꯀꯥꯏꯗ꯭ꯔꯣꯅ ꯅꯪ ꯏ ꯀꯥꯏꯗꯕ꯭ꯔꯕꯅ ꯑꯩꯉꯣꯟꯗ ꯀꯔꯤ ꯍꯥꯏꯔꯝꯕ꯭ꯔꯕ
ꯑꯗꯨꯁꯨꯀꯣ ꯌꯥꯝ ꯅꯣꯛꯅꯤꯡꯕꯅꯦ ꯑꯩꯅ ꯒ꯭ꯔꯨꯞꯇ ꯇꯦꯛꯁ ꯊꯥꯕꯗꯣ ꯅꯨꯄꯥ ꯑꯃꯅ ꯑꯩꯉꯣꯟꯗ ꯊꯥꯔꯛꯄ ꯍꯥꯏꯇꯥꯔꯦ ꯑꯩ ꯅꯝꯕꯔ ꯄꯤꯔꯛꯀꯦ ꯋꯥꯔꯤ ꯁꯥꯑꯣ ꯃꯣꯏ ꯁꯥꯒꯦꯅ ꯅꯨꯄꯤꯅꯤ ꯁꯥꯒꯦꯅ ꯃꯣꯏ ꯊꯤꯔ ꯂꯩ ꯍꯥꯏꯕ
ꯎꯝ
ꯑꯍꯣꯏ ꯌꯥꯏꯗꯤ ꯑꯗꯨꯗꯤ ꯍꯥꯏꯔ ꯀꯥꯟꯗ ꯃꯤ ꯑꯅꯤ ꯇꯧꯔꯛꯏꯕ
ꯎꯝ
ꯑꯍꯟꯥꯟꯕ ꯁꯥꯕꯗꯣ ꯃꯔꯤꯔꯥꯛ ꯃꯉꯥꯔꯥꯎꯕꯗꯤ ꯁꯥꯟꯅꯕꯅꯤ ꯑꯗꯣ
ꯆꯦꯁ
ꯃꯊꯪꯗ ꯑꯃꯨꯛꯀ ꯇꯧꯔꯛꯑꯦ ꯄꯨꯡ ꯑꯍꯨꯝ ꯐꯥꯎꯕ ꯋꯥꯔꯤ ꯁꯥꯔꯦ
ꯑꯁ ꯅ ꯏꯦꯅꯦꯅ ꯌꯥꯝ ꯂꯩꯔꯦꯅꯦ ꯇꯥꯗ꯭ꯔꯣ ꯍꯜꯂꯣ ꯑ ꯇꯔꯣ ꯍꯜꯂꯣ ꯎꯝ ꯀꯩꯅꯣꯅꯦ ꯃꯥꯁꯨ ꯉꯪꯗꯦꯅ ꯇꯥ ꯇꯕ꯭ꯔꯣ ꯇꯥꯕ꯭ꯔꯣ